ꯍꯑꯣ
ꯑꯣ
ꯇꯔꯀꯣ
ꯁꯤꯡ ꯆꯕꯤ
ꯆꯔ ꯁꯤ ꯁꯥꯎꯒꯔꯤꯔꯤꯅꯦ ꯍꯕꯥꯂ ꯗꯔꯤꯅꯦ ꯑꯗꯨꯒꯗ ꯅꯥ ꯑꯌꯥꯗ ꯃꯛꯇ ꯃꯔꯔꯣꯡ
ꯀꯌꯥꯖꯤꯗꯥ ꯀꯌꯥ ꯀꯌꯥꯒ
ꯌꯥ ꯌꯥꯔ
ꯧꯕ꯭ꯔꯣ
ꯃꯆꯥꯅꯦ ꯀꯦꯖꯤ ꯗꯤ ꯀꯩꯅꯣ ꯇꯥꯡꯕꯅꯤꯍ ꯃꯣꯏꯗꯣ ꯉꯥꯌꯥꯏꯕꯁꯤꯡꯗ ꯄꯋꯥ ꯄꯋꯥꯗ ꯑꯅꯤꯒꯨꯝꯕ ꯑꯗꯨꯃꯥꯏꯅ ꯄꯤꯌꯦ ꯈꯍꯣꯡꯕꯁꯨꯔꯕ ꯆꯥꯝꯃ ꯇꯔꯥ
ꯑꯥ
ꯆꯥꯟ ꯌꯧꯔꯣ ꯀꯥꯡꯕꯨꯗꯨꯗꯤ ꯍꯥꯎꯔꯦ
ꯋꯥ ꯑꯌꯥꯕꯗꯣ ꯄꯤꯀꯜꯁꯀ ꯁꯦꯝꯕ ꯌꯥꯔꯣꯏꯗ꯭ꯔꯣ
ꯌꯥ ꯌꯥꯔꯝ ꯑꯆ ꯈꯔ ꯈꯪꯗꯦ ꯑꯗꯨꯗ ꯌꯥꯔꯝꯒꯅꯤꯗ ꯊꯥꯎꯒ ꯈꯔ ꯉꯧꯔꯒ ꯒꯣ
ꯑꯨꯝ ꯑꯥꯡ
ꯃꯊꯪ ꯂꯥꯛꯄ ꯀꯥꯟꯗ ꯁꯨꯃꯥꯏꯅ ꯇꯧꯔꯣ
ꯑꯍꯥꯎꯕ ꯃꯑꯣꯡ ꯑꯗꯨꯒ ꯃꯤ ꯈꯔꯗꯤ ꯀꯩꯅꯣ ꯇꯧꯋꯤꯅꯦ ꯆꯤꯛꯀꯟꯗꫭ ꯌꯦꯟꯗꯣ ꯂꯧꯔꯒ ꯑꯃꯨꯛ ꯉꯧꯔꯦ ꯉꯧꯔꯒ ꯑꯃꯨꯛ ꯃꯦꯜꯂꯒ ꯀꯩꯅꯣ ꯑꯆꯥꯔ ꯄꯨꯕꯁꯨ ꯌꯥꯎꯋꯤꯅꯦ
ꯍꯣꯏ ꯑꯩꯁꯨ ꯇꯧꯋꯦꯕꯀꯣ ꯑꯗꯨ ꯊꯨꯅ ꯊꯨꯅ ꯍꯥꯎꯕꯒꯤ ꯂꯣꯏꯊꯣꯛꯄ ꯍꯞꯇꯥ ꯑꯃ ꯆꯠꯇꯦ ꯑꯗꯨꯒꯤ ꯎꯝ ꯌꯦꯟꯗꯣ ꯀꯨꯏꯅ ꯆꯠꯇꯕꯅꯤꯅ ꯄꯨꯔꯛꯄꯗꯣ ꯃꯤꯒꯤꯗ ꯌꯥꯎꯍꯜꯂꯛ ꯄꯨꯇꫭꯜ ꯂꯨꯝꯕꯅꯤꯅ ꯈꯔ ꯀꯨꯏꯅ ꯆꯠꯀꯗꯕ ꯃꯣꯔꯣꯛꯀꯤ ꯑꯆꯥꯥꯔꯒꯨꯝꯕ ꯑ ꯎꯝ ꯀꯔꯤꯕ
ꯀꯩꯅꯣ ꯉꯥ ꯉꯥ ꯑꯌꯥꯏꯕꯗꯣ ꯌꯥꯗꯧ ꯃꯥꯜꯂꯦ ꯑꯥ
ꯈꯪꯗꯦꯍ‌ꯦꯍ‌ꯦ ꯌꯨꯇꯨꯞꯇꯒꯤ ꯈꯔ ꯌꯦꯡꯁꯤꯜꯂꯒ ꯇꯝꯕ
ꯃꯊꯪꯗ ꯍꯣꯏ ꯃꯊꯪꯗ ꯂꯥꯛꯑꯀꯥꯟꯗ ꯁꯨꯃꯥꯏꯅ ꯇꯧ꯭ꯔꯣ ꯉꯥ ꯑꯌꯥꯏꯕ ꯈꯔ ꯆꯥꯎꯕ ꯂꯩꯗꯅ ꯂꯤꯟꯆꯤ ꯑꯃ ꯏꯟꯆꯤ ꯑꯃꯒꯨꯝꯕ ꯁꯥꯡ ꯏꯟꯆꯤ ꯑꯅꯤꯒꯨꯝꯕ ꯁꯥꯡꯕ ꯕꯨꯗꯣ ꯑꯗꯨ ꯂꯩꯁꯤꯜꯕ ꯌꯥꯗꯧ ꯃꯥꯜꯂ‌ꯦ ꯍꯥꯎꯋꯦ ꯑꯗꯨꯁꯨ ꯎꯃ꯭ꫭꯔꯣꯛ ꯃꯤꯠꯁꯨ ꯍꯥꯎꯋ‌ꯦ ꯍꯤꯟꯖꯥꯡꯗ ꯍꯥꯞꯁꯨ ꯍꯥꯎꯋ‌ꯦ
ꯀꯗꯥꯏꯗꯒꯤ ꯅꯣꯏꯗꯤ ꯑꯍꯥꯎꯕꯗ ꯑꯗꯨꯝ ꯆꯥꯔ ꯂꯩꫪꯕꯅꯤꯅ
ꯇꯥꯗ‌ꯦ ꯇꯥꯗ‌ꯦ ꯀꯥꯏꫪꯩꯅꫭ ꯄꯩꯁꯥꯒ ꯂꯩꯖꯗ‌ꯦ ꯆꯥꯅꯤꯅ‌ꯦ ꯅꯣꯡ ꯐꯥꯗꯣꯛ ꯆꯥꯕꯅꯦ
ꯍꯧꯖꯤꯛꯀꯥꯟ ꯑꯩꯒꯤ ꯄ꯭ꯔꯣꯒ꯭ꯔꯥꯝ ꯑꯗꯨꯝ ꯍꯦꯛ ꯍ‌ꯦꯛ ꯌꯥꯎꯕꯗꯣ
ꯎꯝ
ꯄꫭꯒ꯭ꯔꯝ ꯑꯗꯨꯝ ꯌꯥꯎꯁꯟꯕ ꯈꯣꯠꯄ ꯌꯥꯝ ꯇꯧꯋꯤꯗꯅ ꯃꯃꯜ ꯆꯤꯡꯗꯤ ꯑꯩꯗꯣ ꯍꯟꯗꯛꯁꯨ ꯍꯟꯗꯛꯁꯨ ꯄ꯭ꯔꯣꯒ꯭ꯔꯥꯝ ꯃꯌꯥꯝ ꯂꯥꯛꯑꯦꯕꯀꯣ ꯀꯣꯏ ꯆꯠꯄꯍꯤ ꯄ꯭ꯔꯣꯒ꯭ꯔꯝ ꯌꯥꯝ
ꯑꯥ
ꯑꯗꯨꯀ ꯑꯩꯈꯣꯏ ꯏꯟꯇꯔꯟ ꯇꯥꯔꯕ ꯑꯗꯨꯒ ꯑꯦꯛꯖꯥꯝꯁꯨ ꯂꯩꯔꯕ ꯑꯗꯨꯒꯤ ꯑꯝꯇ ꯆꯠꯇ꯭ꯔ‌ꯦ
ꯎꯝ
ꯀꯣꯏꯕ ꯆꯠꯄ ꯍꯥꯏꯁꯦ ꯈꯨꯟ ꯈꯨꯟꯗꯒ ꯆꯪꯉꯒ ꯗꯦꯇꯥ ꯀꯂꯦꯛꯁꯟꯒ ꯇꯧꯔꯒ ꯇꯧꯕꯗꯣ
ꯎꯝ ꯎꯝ
ꯈꯪꯕ꯭ꯔꯥ ꯍꯣꯏ ꯍꯧꯖꯤꯛꯀꯥꯟ ꯎꯝ ꯑꯗꯨꯒꯤ ꯑꯗꯨꯒꯤ ꯍꯟꯗꯛ ꯎ ꯃꯥꯏ ꯚꯥꯔꯠꯀꯤꯗ ꯌꯥꯝ ꯀꯟꯅ ꯇꯧꯋꯤꯗꯅ ꯃꯣꯏꯒꯤ ꯑꯦꯝꯅꯦ ꯍꯥꯏꯔꯒ
ꯈꯪꯗꯦ
ꯅꫭꯏ ꯑꯦꯛꯖꯥꯝꯗꯤ ꯀꯝꯃꯥꯏ ꯇꯧꯔꯒꯦ ꯊꯥꯈ꯭ꯔ ꯔꯣꯏꯗ꯭ꯔꯣ ꯑꯃꯨꯛ ꯍꯟꯅ
ꯑꯦꯛ ꯖꯝꯁꯦ ꯇꯟꯗꯕ ꯌꯥꯎꯔꯦ
ꯍꯥꯏ
ꯇꯧꫪꯤ ꯃꯥꯛ ꯑ‌ꯦꯁ ꯑ‌ꯦꯁ ꯁꯤꯒꯤ ꯑꯩꯒꯤ ꯖꯤꯗꯤꯒꯤ ꯑꯦꯛꯖꯥꯝꯗꯣ ꯇꯧꯔꯦ ꯅꯨꯡꯉꯥꯏꯇꯦ ꯌꯥꯝ ꯃꯥꯔꯛꯁꯨ ꯌꯥꯗꯦ ꯑꯗꯨꯒ ꯐꯤꯖꯤꯀꯦꯜꯒꯤꯗꯤ ꯌꯥꯅꯤ ꯐꯥꯏꯅꯦꯜ ꯑꯗꯨ ꯄꯨꯔꯥ ꯀꯩꯅꯣꯗ ꯂꯩꯔꯦꯕ ꯗꯦꯟꯖꯔꯗ
ꯑ ꯍꯥꯏꯅꯤꯗ ꯑ
ꯀꯩꯗꯣ ꯀꯥꯏꯅ ꯋꯥ ꯃꯃꯥꯡ ꯆꯍꯤꯗꯒꯤ ꯍꯦꯟꯅ ꯀꯨꯏꯁꯟꯗ ꯑꯗꯨꯒ ꯂꯄꯥ ꯃꯃꯥꯡ ꯆꯍꯤꯗ ꯑꯦꯁ ꯁꯤꯒꯤ ꯀꯨꯣꯏꯁꯟ ꯁꯦꯠ ꯇꯧꯕꯗꯣ ꯇꯤ ꯁꯤ ꯑꯦꯁ ꯀꯝꯄꯅꯤꯅ ꯇꯧꯕꯅꯦꯕꯀꯣ ꯍꯟꯗꯛꯅ ꯑꯃꯨꯛ ꯍꯣꯡꯈ꯭ꯔꯦꯕꯤꯅ ꯇꯧꯋꯦꯕ ꯑꯗꯨꯒꯤ ꯃꯣꯏ ꯀꯣꯏꯁꯟꯗ ꯌꯥꯝ ꯂꯨ ꯑꯣꯏꯕ ꯔꯤꯖꯅꯤꯡꯗꯒ ꯃꯥꯡꯁꯤꯗꯩꯗ ꯔꯤꯖꯅꯤꯡꯗ ꯀꯦꯂꯦꯟꯗꯔꯁꯦ ꯍꯪꯗꯕꯗꯅ ꯗ ꯑꯗꯨꯨꯝꯕ ꯂꯣꯏ ꯆꯠꯇ ꯆꯞꯇꯔ ꯑꯔꯨꯕꯁꯤꯡꯗꯨ ꯂ ꯍꯪꯈꯒꯦ ꯑꯗꯨꯒꯤ ꯃꯥꯔꯛꯁꯨ ꯌꯥꯝꯗꯦ
ꯂꯥꯏꯔꯤꯛ ꯄꯥꯗ꯭ꯔꯒ ꯊꯥꯕꯨꯗꯤ ꯂꯥꯏꯔ ꯂꯥꯏꯔꯤꯛ ꯄꯥꯔꯒ ꯊꯥꯕ ꯐꯥꯎꯕ ꯈꯪꯗꯦꯅ ꯑꯩꯈꯣꯏ ꯐꯥꯎꯕ ꯂꯥꯏꯔꯤꯛ ꯄꯥꯔꯒ ꯏꯕꯗꯨ ꯐꯥꯎ ꯍꯥ ꯄꯥꯕꯗꯨ ꯏꯔꯝꯕꯒꯤꯗ ꯑꯇꯣꯞꯄ ꯏꯁꯤꯜꯂꯝꯕꯅꯤ ꯑꯗꯣ ꯈꯪꯦ ꯂꯝꯕꯨ ꯑꯣꯏꯔꯗꯤ ꯇ ꯑꯃ ꯆꯠꯄꯅꯦ
ꯝ ꯗꯔ ꯄꯥꯕ ꯍꯥꯏꯁꯦ ꯃꯣꯏ ꯑꯗꯨꯝ ꯃꯣꯛꯇꯦꯁ ꯇꯧꯕꯀꯣ ꯇꯧꯔꯒ ꯌꯥꯝ ꯀꯟꯅ ꯇꯧꯗꯕ ꯑꯗꯨꯕꯨꯗꯤ ꯃꯥ ꯐꯣꯔꯇꯤ ꯐꯥꯎ ꯂꯥꯥꯟꯕ ꯉꯝꯗꯦ
ꯑꯣ ꯀꯦ ꯍꯥꯏꯗ ꯆꯃꯒꯦ
ꯃꯥꯔꯛꯁ ꯁꯤꯛꯁꯇꯤ ꯑꯣꯏꯌꯦꯕꯀꯣ ꯃꯥꯔꯛ ꯏꯃꯥꯟꯅꯕꯁꯤꯡ ꯇꯨꯔꯇꯤ ꯐꯥꯎ ꯂꯥꯟꯕ ꯉꯝꯗ꯭ꯔꯕ ꯃꯤ ꯃꯌꯥꯝ ꯌꯥꯎꯋꯦꯕꯀꯣ ꯃꯣꯏꯗ ꯂꯥꯏꯔꯤꯛꯁꯨ ꯐꯖꯅ ꯄꯥꯗꯕ
ꯎ
ꯃꯣꯏꯒꯤꯗꯣ ꯐꯤꯖꯤꯀꯦꯜꯗ ꯁꯦꯂꯦꯛ ꯇꯧꯕꯒꯗ ꯇꯧꯔꯣꯏꯗ꯭ꯔꯥ ꯈꯪꯗꯦ ꯔꯤꯖꯜ ꯊꯣꯛꯂꯀꯥꯟꯗ ꯀꯥꯟꯗ ꯅꯩꯔꯖ ꯑꯒꯁ ꯂꯥꯁ ꯋꯤꯛ ꯑꯥꯒꯁ ꯁꯦꯞꯇꯦꯝꯕꯔ ꯑꯗꯨꯗ ꯊꯕꯛ ꯇꯧ ꯃꯥꯜꯂꯦ
ꯑꯣ ꯏꯁꯣꯔꯒꯤ ꯊꯧꯖꯥꯔꯤ ꯊꯣꯛꯄꯁꯨ ꯌꯥꯏꯅ
ꯈ ꯁꯗ ꯐꯁꯅ ꯇꯧ ꯋꯥꯔꯒ ꯑꯩꯗꯤ ꯀꯩꯅꯣ ꯂꯧꯋꯦ ꯃꯍꯥꯛꯁꯦ ꯌꯥꯝ ꯀꯟꯅ ꯅꯦꯝ ꯐꯁꯨ ꯑꯣꯏꯗꯕ ꯋꯥꯡꯕꯁꯨ ꯑꯣꯏꯗꯕꯀꯣ ꯑꯦꯚꯔꯦꯁ ꯆꯥꯡꯁꯤꯅ ꯑꯗꯨꯝ ꯂꯩꯌꯦꯕ ꯑꯗꯨ ꯀꯥꯡꯕꯨꯅꯦꯕ ꯄꯨꯔꯥ
ꯐꯔꯛ ꯇꯧꯔꯤꯁꯦ
ꯗꯦꯟꯖꯔ ꯑ ꯃꯥ ꯑ ꯑꯗꯨꯁꯨꯧ ꯇꯧꯍꯧꯗ꯭ꯔꯁꯨ ꯃꯦꯜꯂꯤꯁꯤꯗ ꯃꯥ ꯌꯧꯔꯗꯤ ꯑꯃꯨꯛ ꯔꯤꯒ꯭ꯔꯦ ꯆꯠꯇꯣꯏꯕ ꯏꯇꯤ ꯅꯥꯏꯟꯇꯤꯒꯨꯝꯕ ꯂꯥꯜꯂꯒꯗꯤ ꯄꯨꯔꯥ
ꯑꯣ ꯈ ꯈꯜꯖꯥꯏꯕ
ꯑꯩꯁꯦ ꯑꯩꯠꯇꯤꯁꯨ ꯌꯧꯗꯦ ꯁꯚꯦꯟꯇꯤ ꯊ꯭ꯔꯤ ꯈꯛꯇꯅꯦ
ꯑꯁ ꯌꯥꯝꯃꯦꯍꯦ ꯑꯗꯨꯁꯨ ꯌꯥꯔꯁꯦ
ꯔꯤꯖꯥ ꯊꯣꯛꯀꯥꯟꯗ ꯈꯪꯗꯣꯏꯅꯦ ꯈꯪꯗꯦ ꯈꯪꯗꯦ ꯔꯤꯖꯥꯜ ꯊꯧꯔꯀꯥꯟꯗ ꯌꯦꯡꯗꯣꯏꯅꯦ ꯍꯥꯏꯗꯤ ꯃꯣꯏꯦꯜ ꯀꯥꯡꯕꯨꯁꯨꯇꯤ ꯑꯣꯏꯗꯅ ꯖꯗꯌꯥ ꯀꯝꯕꯨꯣꯁꯨ ꯃ ꯑꯩꯅ ꯃꯥꯔꯛꯁ ꯁꯚꯦꯟꯇꯤꯗꯒꯤꯅ ꯑꯩꯠꯇꯤ ꯐꯥꯎ ꯑꯩꯠꯇꯤꯗꯒꯤꯗꯤ ꯅꯥꯏꯟꯇꯤ ꯐꯥꯎ ꯁꯤꯐꯥꯎ ꯌꯥꯝꯃꯤ ꯃꯔꯛꯇ ꯂꯩꯔꯤꯁꯦ ꯑꯩꯈꯣꯏ ꯑꯦꯁ ꯇꯤ ꯀꯥꯡꯕꯨꯅ ꯃꯥꯔꯛ ꯀꯌꯥ ꯀꯌꯥ ꯐꯪꯅꯕꯅꯣ ꯈꯪꯗꯦ
ꯍ ꯂꯣꯏ ꯁꯤꯗꯤ ꯗꯨꯀꯥꯟ ꯃꯌꯥꯝ ꯂꯩ ꯗꯨꯀꯥꯟ ꯃꯌꯥꯝ ꯂꯩꯗꯅ ꯁꯇꯦꯠ ꯃꯌꯥꯝ ꯄꯨꯂꯛꯄꯒꯤ ꯀꯒꯥꯗ ꯃꯇꯩ ꯑꯜꯇ꯭ꯔꯥ ꯆꯥꯏ ꯒ ꯄꯜꯂꯤꯒꯤ ꯆꯤꯟꯗꯥꯛ ꯆꯤꯟꯖꯥꯛ ꯃꯌꯥꯝ ꯂꯩꯦꯄꯣ ꯑꯗꯨ ꯀꯥꯖꯤꯡꯒꯣ ꯃꯣꯏꯁꯤꯒꯤ ꯈꯥꯁꯤ ꯆꯤꯟꯖꯥꯛ ꯁꯨꯥꯏꯅ ꯃꯣꯏ ꯀꯜꯆꯔꯦꯜ ꯀ ꯃ ꯃ ꯆꯔꯦ ꯕꯥꯅ ꯑꯥꯟꯗꯣ ꯎꯝꯗ ꯍꯗ
ꯀ ꯍ ꯐꯔꯤꯗ
ꯅꯣꯏꯒꯤꯗꯤ ꯑꯁꯣꯝ ꯂꯩꯔꯒ ꯁꯤꯅꯔꯤ ꯁꯤꯅꯗꯤ ꯐꯖ ꯐꯖꯕ ꯀꯣꯏꯕ ꯐꯪꯉꯦ ꯅꯣꯏꯗꯤ ꯌꯥꯝ ꯅꯨꯡꯉꯥꯏꯅꯤ
ꯑ ꯁꯤꯗꯒꯤ ꯄꯨꯡ ꯑꯃ ꯄꯨꯡ ꯑꯅꯤꯃꯨꯛ ꯊꯧꯔꯒꯗꯤ ꯑꯩꯈꯣꯏꯅ ꯂꯩꯔꯤꯁꯦ ꯇꯥꯎꯟ ꯃꯅꯨꯡꯗꯅꯦꯕꯀꯣ ꯂꯩꯔꯤꯁꯦ ꯇꯥꯎ ꯃꯇꯥꯏꯔꯣꯝꯗꯅꯦꯕ ꯐꯖ ꯐꯖꯕ ꯋꯥꯇꯔꯐꯣꯜꯒ ꯂꯩꯔꯤ ꯃꯌꯥꯝꯗꯣ ꯄꯨꯡ ꯑꯅꯤꯃꯨꯛꯛꯇꯥꯎ ꯑ ꯅꯪ ꯥ ꯃꯤ ꯑꯄꯥꯖꯤꯦ ꯑꯗꯨ
ꯑꯩꯈꯣꯏꯁꯨ ꯀꯩꯅꯣ ꯇꯧꯔꯁꯦ ꯀꯣꯏꯔꯨꯁꯦ ꯃꯤ ꯑꯩꯈꯣꯏ ꯃꯤ ꯃꯌꯥꯝ ꯄꯨꯜꯂꯒꯅꯦ ꯀꯣꯏꯔꯣꯁꯦꯕ
ꯑꯥꯁ ꯃꯣꯏ ꯁꯋꯥꯏꯒꯤꯗꯤ ꯑꯣꯔꯒꯅꯥꯏꯖꯦꯁꯟ ꯌꯥꯝꯕꯅꯤꯅ
ꯎꯝ
ꯑꯣꯔꯒꯅꯥꯏꯖꯦꯁꯟ ꯌꯥꯝꯕꯅꯤꯅ ꯑꯩꯈꯣꯏꯗꯣ ꯂꯥꯛꯃꯤꯟꯅꯔꯒ ꯈꯣꯕꯒꯆꯥ ꯃꯤ
ꯑꯩꯈꯣꯏ ꯆꯨꯒꯣꯠ ꯆꯗꯕ ꯖꯣꯠ ꯆꯥꯗꯕ ꯀꯥꯡꯕꯨ ꯂꯥꯛꯑꯗꯤ ꯅꯣꯡꯃ ꯀꯣꯏꯃꯤꯟ ꯅꯅꯤꯡꯉꯥꯏ
ꯑ ꯍꯣꯛꯉꯦ ꯕꯥꯔꯥ ꯀꯩꯀꯥ ꯂꯣꯏꯅꯥ ꯃꯔꯔꯖ
ꯕꯥꯔꯒꯤꯁꯦ ꯐ꯭ꯂꯥꯏꯠꯇ ꯆꯠꯂꯒꯅ ꯀꯌꯥ ꯑꯣꯏꯕ
ꯃꯅꯤꯄꯨꯔꯗꯒꯤ ꯂꯦꯟꯔꯨꯠꯇ ꯂꯥꯛꯀꯦ ꯍꯥꯏꯔꯒꯅ ꯑ ꯂꯤꯁꯤꯡ ꯑꯃ ꯆꯥꯝꯃꯉꯥ ꯐ꯭ꯂꯥꯏꯠꯇ ꯂꯥꯛꯀꯦ ꯍꯥꯏꯔꯒꯅ ꯑ ꯊꯥ ꯑꯅꯤ ꯊꯥ ꯑꯃ ꯃꯈꯥꯏꯒꯤ ꯃꯃꯥꯡꯗ ꯀꯛꯑꯒꯅ ꯂꯤꯁꯤꯡ ꯑꯃꯒ ꯑꯩ ꯂꯤꯁꯤꯡ ꯑꯃꯒ ꯂꯤꯁꯤꯡ ꯑꯅꯤꯒ ꯆꯍꯨꯝ ꯆꯥꯃꯔꯤ ꯑꯗꯨꯋꯥꯏꯗ ꯐꯪꯒꯅꯤ
ꯑ ꯑꯗꯩ ꯐ꯭ꯂꯥꯏꯠꯇ ꯆꯠꯄꯅ ꯀꯩꯅꯣ ꯇꯧꯔꯤꯀꯣ ꯀꯣꯝꯃꯦꯀꯣ
ꯍꯣꯏ ꯀꯣꯃꯤꯅꯤ ꯗꯤꯔꯦꯠ ꯁꯤꯂꯣꯡ ꯐ꯭ꯂꯥꯏꯠ
ꯆꯠꯀꯗꯕ ꯍꯣꯏ ꯆꯠꯀꯗꯕ ꯗꯦꯠꯇꯣ ꯐꯤꯛꯁ ꯑꯣꯏꯔꯒꯗꯤ ꯗꯤ ꯐ꯭ꯂꯥꯏꯗ ꯀꯛꯄ ꯌꯥꯏꯕ ꯍꯥꯏꯗꯤ ꯀꯩꯅꯣ ꯃꯈꯥꯗ ꯆꯠꯂꯒꯁꯨ ꯑꯩꯈꯣꯏ ꯆꯠꯂꯒ ꯆꯥꯛ ꯑꯃꯨꯛ ꯆꯥꯔꯅꯤ ꯃꯌꯥꯝ ꯕꯔꯥ ꯈꯥꯛꯇ ꯅꯥꯠꯇꯦꯗꯥ
ꯅ ꯆꯥꯛꯇꯣ ꯘꯔꯤꯕꯨ ꯇꯣꯡꯈ꯭ꯔꯕ ꯆꯥꯛ ꯆꯥꯅꯤꯡꯕ ꯀꯔꯤꯝ ꯐꯥꯎꯗꯕꯅꯦ ꯑꯁꯣꯝ ꯅꯣꯏ ꯒꯥꯔꯤ
ꯁꯤꯗꯒꯤ ꯑꯩ ꯀꯩꯅꯣ ꯆꯠꯄꯗ ꯑꯁꯥꯝꯗ ꯆꯠꯄ ꯑꯗꯣ ꯁꯤꯗꯒꯤꯅ ꯑꯁ ꯈꯥꯝꯃꯦ ꯑꯅꯤꯔꯛ ꯈꯥꯝꯃꯦ ꯑꯌꯨꯛ ꯄꯨꯡ ꯇꯔꯥ ꯑꯗꯩꯩ ꯍꯧꯢꯗꯅ ꯇꯥꯔꯗꯒꯤ ꯍꯧꯔꯒ ꯄꯨꯡ ꯑꯅꯤ ꯑ ꯇꯔꯥꯗ ꯍꯧꯔꯒꯅ ꯄꯨꯡ ꯕꯥꯔꯣꯗ ꯀꯩꯅꯣꯗ ꯆꯥꯗꯣꯏꯅꯤ ꯑꯩꯈꯣꯏ ꯃꯅꯤꯄꯨꯔꯗ ꯑꯗꯒ ꯁꯣꯝꯆꯠꯂꯒꯅ ꯑ ꯑꯗ ꯆꯂꯒꯅꯦ ꯑꯁꯥꯝꯗ ꯑꯃꯨꯛ ꯆꯥꯔꯨꯕ ꯄꯨꯡ ꯀꯩꯅꯣꯗ ꯄꯨꯡ ꯎꯝꯇ
ꯑꯁ ꯀꯗꯥꯢꯗꯒꯤ ꯁꯤꯂꯣꯡꯒꯤꯗꯤ ꯑꯌꯥꯝꯕ ꯇꯞꯅꯥ ꯍꯧꯏꯕ ꯇꯔꯥ ꯃꯊꯣꯏ ꯕꯥꯔꯣ ꯑꯗꯨꯋꯥꯏꯗ
ꯎꯝ
ꯆꯥꯛ ꯑꯦꯟꯁꯥꯡ ꯆꯥꯕꯥ ꯂꯣꯢꯔꯥꯒꯥ ꯑꯩ ꯀ ꯍꯐꯥꯏ ꯆꯥꯣ ꯑꯗꯨꯒꯥ ꯄꯨꯪ ꯑꯃꯥ ꯑꯅꯤ ꯑꯗꯨꯋꯥꯏꯗꯥ ꯑꯗꯥꯒꯤꯗꯤ ꯒꯨꯍꯥꯇꯤ ꯌꯧꯗ꯭ꯔꯤꯀꯥꯟꯗ ꯀꯗꯥꯏꯗꯅꯣ ꯑꯃꯥ ꯈꯪꯗꯦ ꯅꯥꯒꯥꯂꯦꯟ ꯗꯤꯃꯥꯄꯨꯔ ꯀꯗꯥꯏꯗ ꯑꯃꯨꯛ ꯈꯥꯝꯕꯤꯔꯅꯤ ꯃꯣꯢꯒꯤ ꯍꯣꯇꯦꯜ ꯒꯤ ꯆꯥꯛꯇꯨ ꯑꯩꯈꯣꯏꯒꯤ ꯆꯤꯟꯖꯥꯛꯀꯥ ꯃꯥꯟꯅꯗꯕꯅꯤꯅ ꯆꯥꯅꯤꯡꯗꯕꯗꯣ ꯑꯌꯥꯝꯕ ꯇꯔꯗꯦ ꯆꯦ ꯑꯌꯣꯗꯥ ꯌ ꯒ꯭ꯌꯥꯟ ꯇꯥꯕ꯭ꯔꯥ ꯑꯌꯨꯛ ꯄꯨꯡ ꯃꯉꯥ ꯑ ꯈ ꯁ ꯇꯧ ꯃ